ꯑ ꯎꯝ ꯆꯥꯛ ꯆꯥꯔꯕꯣ ꯀꯩ ꯇꯧꯔꯃꯤꯅꯣ
ꯆꯥꯛꯆꯥ ꯂꯣꯏꯕꯒꯤ ꯁꯨꯝꯍꯥꯛ ꯄꯣ ꯊꯥꯔꯝꯕꯅꯤꯗ
ꯀꯩꯇꯪ ꯆꯥꯔꯒꯦ
ꯉꯥ ꯊꯣꯡꯕ ꯆꯥꯔꯦ ꯉꯁꯤꯗꯤ
ꯍꯥꯎꯕꯅꯦꯍꯦ ꯉꯥ ꯊꯣꯡꯕꯗꯣ ꯀꯅꯥ ꯅꯪ ꯊꯣꯡꯒꯤꯔꯣ
ꯑꯩꯅ ꯊꯣꯡꯉꯦ ꯊꯕꯛꯁꯨ ꯆꯠꯂꯨꯕꯒꯤ ꯑꯍꯥꯎꯕ ꯑꯃ ꯆꯥꯅꯤꯡꯉꯛꯑꯕ ꯅꯣꯡꯁꯨ ꯆꯨꯏꯗꯅ ꯉꯁꯤꯗꯣ ꯑꯗꯨꯅ ꯍꯥꯎꯕ ꯑꯃ ꯆꯥꯅꯤꯡꯉꯦꯅ ꯍꯦꯛꯇ ꯊꯣꯡꯗꯣꯛꯄꯅꯦ ꯅꯪꯗꯤ ꯀꯩꯗꯥꯡ ꯆꯥꯔꯒꯦ
ꯒ ꯀꯥꯡꯉꯧ ꯑꯃꯒ ꯆꯥꯔꯦ
ꯑꯁ ꯑꯗꯨꯁꯨ ꯍꯥꯎꯕꯅꯤꯅꯦ ꯃꯣꯔꯣꯛꯀ ꯁꯥꯔꯒ ꯆꯥꯕ ꯆꯥꯅꯤꯡꯉꯤꯅꯦ
ꯁꯨꯝꯅ ꯌꯣꯡꯆꯥꯛꯀ ꯍꯥꯞꯄꯒ ꯅꯪꯗꯤ ꯌꯥꯝ ꯄꯥꯝꯗꯥꯏꯅꯦ ꯃꯣꯔꯣꯛ ꯑꯁꯥꯕꯗꯣ
ꯑꯃꯦ ꯄꯝ
ꯑꯗꯨꯣ ꯏꯆꯦ ꯑꯩꯅ ꯇꯧꯔꯛꯏꯁꯦ ꯅꯤꯡꯉꯣꯜ ꯆꯥꯛꯀꯧꯕꯁꯨ ꯀꯨꯏꯗ꯭ꯔꯦꯗꯅ
ꯎꯝ
ꯑꯩꯈꯣꯏ ꯍꯤꯌꯥꯡꯒꯩ ꯅꯤꯅꯤ ꯄꯥꯟꯕ ꯑꯩꯈꯣꯏ ꯃꯩꯇꯩꯒꯤ ꯅꯤꯡꯅꯤꯉꯣꯜ ꯆꯥꯛꯀꯧꯕꯁꯦ ꯀꯨꯏꯁꯜꯂꯛꯇ꯭ꯔꯕꯅꯤꯅ ꯅꯤꯡꯅꯤꯉꯣꯜ ꯑꯣꯏꯔꯨꯕꯅꯤꯅ ꯋꯥꯈꯜꯁꯦ ꯖꯥꯠ ꯖꯥꯠ ꯈꯜꯂꯛꯏꯅꯤꯅꯦ
ꯎꯝ
ꯅꯪꯗꯤ ꯈꯟꯗ꯭ꯔꯣ
ꯈꯜꯂꯦ ꯅꯛꯁꯂꯥꯝꯅꯤꯅ ꯀꯩꯀꯩ ꯄꯣꯠ ꯄꯨꯁꯤꯒꯦ ꯈꯣꯠꯁꯤꯒꯦꯅ ꯑꯩꯁꯦ ꯅꯪꯉꯣꯟꯗꯁꯨ ꯐꯣꯟ ꯇꯧꯒꯦ ꯇꯧꯔꯝꯕꯅꯦ
ꯑꯩꯃ ꯇꯥꯟ ꯆꯥꯟꯅꯔꯦ ꯑꯩꯁꯨ ꯑꯗꯨꯒꯤꯅꯤ ꯇꯧꯔꯛꯏꯁꯦ
ꯎꯝ
ꯑꯗꯣ ꯀꯩꯀꯩ ꯄꯨꯁꯤꯦ ꯍꯥꯏꯅꯣ
ꯑꯩꯁꯦ ꯁꯤꯗꯅꯦ ꯉꯁꯥꯏꯁꯦ ꯑꯉꯥꯡ ꯑꯃꯅ ꯌꯣꯟꯕ ꯂꯥꯛꯇꯅꯅꯦ ꯌꯨꯕꯤꯕꯨꯗꯤ ꯂꯧꯁꯤꯜꯍꯧꯔꯦꯕ ꯑꯗꯣ ꯌꯨꯕꯤ ꯃꯍꯤ ꯌꯥꯎꯕ ꯑꯗꯒꯤꯗꯤ ꯃꯍꯤ ꯌꯥꯎꯗꯕ ꯑꯀꯪꯕ ꯃꯆꯥꯗꯣ ꯑꯗꯨꯗꯣ ꯈꯔ ꯈꯔ ꯂꯧꯁꯜꯂꯒꯗꯤ ꯊꯝꯃꯦ ꯑꯗꯣ ꯂꯐꯣꯏꯗꯣ ꯅꯪ ꯂꯩꯔꯛꯑꯒꯦꯔꯣ ꯀꯃꯥꯏꯅ ꯇꯧꯒꯦ ꯍꯥꯏꯅꯣ
ꯎꯝ ꯑꯗꯨꯅꯦ ꯑ ꯅꯍ ꯑꯗꯨꯒꯤꯅꯦꯅ ꯇꯧꯔꯛꯏꯁꯤꯁꯨ ꯑꯗꯨ ꯂꯐꯣꯏꯗꯣ ꯑꯩꯈꯣꯏ ꯆꯤꯡꯒꯤ ꯆꯅꯥꯎꯈꯩꯩꯅꯅꯦ ꯄꯨꯊꯔꯛꯑꯦꯕ ꯌꯥꯝꯅ ꯑꯗ ꯂꯐꯣꯏ ꯆꯥꯡ ꯊꯣꯛꯄꯗꯣ ꯕꯖꯥꯔꯗꯗꯤ ꯌꯥꯝ ꯇꯥꯡꯉꯤ ꯗꯅ ꯑꯗꯨꯅ ꯁꯤꯗꯒꯤ ꯑꯣꯏꯅ ꯂꯧꯔꯛꯑꯒꯦꯕ ꯁꯤꯗꯗꯤ ꯍꯣꯡꯉꯦꯕ
ꯍꯣꯏ ꯍꯣꯏ ꯂꯧꯔꯛꯑꯣ
ꯑꯗꯨꯅ ꯑꯩꯅ ꯈꯜꯂꯤꯁꯦ ꯂꯐꯣꯏ ꯆꯪꯊꯣꯛꯄꯗꯣ ꯑꯅꯤ ꯂꯧꯁꯤꯜꯂꯛꯑꯒꯦ
ꯎꯝ
ꯑꯃꯅ ꯏꯧꯗꯥ ꯀꯠꯂꯁꯦ ꯁꯦ ꯑꯃꯅ ꯂꯥꯏꯅꯤꯡꯊꯧꯗ ꯀꯠꯂꯁꯦ ꯀ
ꯌꯥꯏꯌꯦ ꯌꯥꯏꯌꯦ
ꯑꯗꯨꯒ ꯂꯐꯣꯏ ꯆꯪ ꯊꯣꯛꯄꯗꯤ ꯑꯅꯝꯕꯅ ꯑꯁꯪꯕ ꯉꯥꯛ ꯇ ꯑꯣꯏꯌꯦꯕ ꯏꯆꯦ
ꯍꯣꯏ
ꯑꯗꯨꯅ ꯑꯁꯪꯕ ꯑꯅꯤꯗꯣ ꯂꯧꯔꯛꯑꯒ ꯆꯨꯝꯅꯒꯤ ꯑꯉꯥꯡꯍꯣ ꯑꯗꯒꯤ ꯃꯣꯏ ꯑꯍꯜꯍꯣ ꯆꯥꯖꯅꯕ ꯆꯨꯝꯅꯒꯤ ꯂꯐꯣꯏꯗꯨꯅꯅꯦ ꯑꯅꯤꯃꯨꯛ ꯂꯧꯕꯤꯔꯛꯑꯒꯦ
ꯍꯣꯏ ꯍꯣꯏ
ꯑꯗꯨꯃꯥꯏꯅ ꯎꯝ ꯄꯨꯟꯅ ꯃꯔꯤ ꯂꯧ ꯁꯜꯂꯛꯑꯒꯦ
ꯍꯣꯏ ꯑꯗꯨꯅ ꯐꯔꯅꯤ ꯈꯔꯁꯨ ꯆꯥꯅꯕ ꯑꯣꯏꯕꯅꯤꯅ
ꯎꯝ ꯑꯗꯨꯒꯅꯦ ꯑꯊꯨꯝ ꯑꯍꯥꯎꯒꯤ ꯊꯕꯛꯁꯦ ꯀꯃꯥꯏꯅ ꯇꯧꯁꯦ ꯍꯥꯏꯅꯣ ꯃꯣꯏꯁꯦ ꯑꯍꯟꯁꯤꯡꯁꯦ ꯑꯊꯨꯝꯕ ꯆꯥꯏ ꯌꯥꯏꯒ ꯌꯥꯗꯦꯒ ꯇꯧꯕꯅꯤꯅꯅꯦ ꯑꯩꯁꯦ ꯈꯟꯖꯥꯟꯅꯔꯤꯅꯦ
ꯑꯩꯈꯣꯏꯒꯤ ꯆꯥꯛꯍꯥꯎꯅꯒ ꯁꯥꯕ ꯒꯨꯂꯥ ꯊꯣꯛꯏꯗꯅ ꯑꯗꯨꯒꯨꯝꯕ ꯑꯗꯨꯃꯥꯏꯅ ꯍꯥꯞꯄꯁꯦ ꯑꯗꯨꯒ ꯍꯥꯏꯗꯤ ꯑꯩꯈꯣꯏꯒꯤ ꯋꯥꯇꯤꯟꯒꯨꯝꯕ ꯅꯤꯝꯀꯤꯒꯨꯝꯕꯗꯣ ꯑꯗꯨꯁꯨ ꯆꯥꯅ ꯊꯛ ꯊꯛꯅꯕꯗꯨꯏ ꯃꯔꯛꯇ ꯑꯗꯨꯝ ꯍꯥꯞꯆꯤꯜꯂꯁꯦ ꯆꯥꯕ ꯊꯛꯄꯗꯣ
ꯌꯥꯏꯌꯦ
ꯑꯗꯣ ꯋꯥꯇꯤꯟꯕꯨꯗꯤ ꯑꯩꯈꯣꯏ ꯁꯤꯗꯒꯤ ꯅꯛꯄꯅꯤꯅꯅꯦ ꯑꯩ ꯑꯗꯨꯝ ꯂꯧꯔꯛꯑꯒꯦꯕ ꯁꯤꯡꯉꯒ ꯂꯧꯔꯒꯦꯕ ꯐꯖꯅ ꯇꯧꯕꯤꯔꯛꯑꯣ ꯍꯥꯏꯔꯒ
ꯑꯥ
ꯑꯗꯨꯒ ꯑꯇꯩ ꯑꯇꯩꯗꯨꯅ ꯀꯩꯀꯩ ꯌꯥꯎꯔꯝꯒꯅꯤ ꯗꯒꯦ ꯈꯪꯗꯦ
ꯑꯗꯨ ꯑꯣꯏꯔꯒꯅ ꯏꯆꯦꯅ ꯋꯥꯇꯤꯟꯗꯣ ꯂꯧꯕꯤꯔꯛꯑꯣ ꯑꯩꯈꯣꯏ ꯃꯩꯇꯩꯒꯤꯁꯨ ꯑꯣꯏꯕꯅꯤꯅ ꯍꯥꯎꯕꯁꯨ ꯌꯥꯝ ꯍꯥꯎꯕꯅꯦ ꯑꯍꯟꯅꯁꯨ ꯄꯥꯝꯃꯅꯤ
ꯍꯣꯏ ꯍꯣꯏ
ꯑꯗꯨꯒ ꯅꯤꯝꯀꯤꯗꯨꯅꯅꯦ ꯑꯩꯈꯣꯏ ꯁꯤꯗꯒꯤ ꯈꯔ ꯆꯠꯂꯒ ꯑꯩꯈꯣꯏ ꯃꯅꯤꯡ ꯂꯩꯀꯥꯏꯗ ꯑꯍꯟ ꯑꯃꯅ ꯁꯥꯏꯌꯦꯕ
ꯑꯣ
ꯑꯗꯨꯗ ꯑꯩ ꯁꯤꯡꯉꯒꯦ
ꯌꯥꯏ ꯌꯥꯏ
ꯊꯨꯝ ꯃꯣꯔꯣꯛ ꯈꯔ ꯍꯟꯊꯅ ꯁꯥꯕꯤꯔꯛꯑꯣ ꯑꯍꯟ ꯆꯥꯕ ꯌꯥꯕꯒꯤ ꯃꯑꯣꯡꯗꯅ ꯇꯧꯔꯒ
ꯎꯝ
ꯑꯗꯨꯒ ꯑꯊꯨꯝꯕꯒꯤ ꯍꯥꯏꯔꯒ ꯆꯥꯛꯍꯥꯎ ꯒꯨꯂꯥꯗꯣ ꯌꯥꯝꯅꯕꯨ ꯐꯩꯅꯦ
ꯑꯗꯨꯅꯦ ꯑꯍꯟꯁꯨ ꯂꯩꯕꯅꯤꯅ ꯑꯗꯨꯅ ꯐꯔꯗ꯭ꯔꯥ ꯏꯁꯥꯁꯨ ꯈꯔꯁꯨ ꯐꯕ
ꯎꯝ ꯑꯩꯈꯣꯏ ꯃꯩꯇꯩꯒꯤꯁꯨ ꯑꯣꯏꯕ
ꯃꯥꯟꯅꯦ
ꯎꯝ ꯑꯗꯨ ꯌꯥꯝ ꯐꯔꯦ ꯑꯊꯨꯝꯕꯒꯤꯗꯅ ꯆꯥꯛꯍꯥꯎ ꯒꯨꯂꯥ ꯇꯧꯔꯁꯤ ꯑꯗꯒꯤ ꯍꯩ ꯔꯥꯒꯤꯗꯅ ꯀꯩꯅꯣꯅꯦ ꯁꯦꯝꯅꯦ ꯀꯣꯝꯂꯥꯅꯦ ꯑꯗꯒꯤ ꯂꯐꯣꯏ ꯂꯩꯔꯦ ꯌꯨꯕꯤ ꯂꯩꯔꯦ
ꯎꯝ
ꯑꯗꯨꯅ ꯌꯥꯍꯜꯂꯁꯤꯗ
ꯌꯥꯍꯜꯂꯁꯦ ꯌꯥꯍꯜꯂꯁꯦ
ꯎꯝ ꯑꯗꯒꯤ ꯑꯉꯥꯡ ꯒꯤ ꯑꯆꯥꯄꯣꯠ ꯈꯔ ꯈꯔ ꯑꯃꯨꯛ ꯍꯦꯛ ꯌꯦꯡꯕ ꯌꯦꯡꯕꯤꯔꯁꯤ ꯊꯣꯛꯂꯛꯄꯗ
ꯊꯣꯛꯂꯛꯄꯗ ꯌꯥꯏ ꯑꯗꯨꯁꯨ ꯀꯩꯁꯨ ꯀꯥꯏꯗꯦ ꯑꯗꯒꯤ ꯆꯥꯛꯀꯧꯕꯒꯤ ꯆꯥꯛ ꯆꯥꯕ ꯈꯣꯠꯄ ꯂꯣꯏꯔꯀꯥꯟꯗꯨꯗ ꯍꯦꯛ ꯀꯗꯥꯏꯗꯅꯣꯃ ꯑꯩꯈꯣꯏ ꯃꯌꯥꯝ ꯄꯨꯟꯕꯅꯤꯅ ꯄꯨꯟꯊꯣꯛꯇꯅ ꯄꯨꯟꯕꯅꯤꯅ ꯀꯣꯏꯕꯁꯨ ꯆꯠꯂꯨꯁꯦ
ꯃꯥ ꯌꯥꯝ ꯐꯩꯌꯦ ꯑꯗꯨꯗꯤ ꯅꯨꯡꯁꯨ ꯅꯨꯡꯉꯥꯏꯅꯤꯌꯦ
ꯃꯥꯅꯤ
ꯑꯗꯣ ꯑꯅꯛꯄ ꯑ ꯑꯅꯛꯄꯗꯅꯦ ꯑꯈꯣꯏ ꯃꯌꯥꯝ ꯄꯨꯟꯕ ꯌꯥꯕ ꯄꯣꯊꯥꯕ ꯌꯥꯕ ꯑꯁꯪ ꯑꯃꯥꯟꯒ ꯂꯩꯕ ꯒꯥꯔꯗꯦꯟꯒꯨꯝꯕ ꯑꯃ ꯊꯤꯔꯒ ꯆꯠꯂꯁꯦ ꯍꯦꯛꯇ
ꯌꯥꯏ ꯌꯥꯏ ꯁꯪ ꯑꯃꯥꯟ ꯂꯩꯕ ꯃꯐꯝꯗꯅ ꯍꯦꯟꯅꯁꯨ ꯅꯨꯡꯉꯥꯏꯔꯅꯤ ꯑꯉꯥꯡꯈꯩꯁꯨ ꯄꯨꯕꯅꯤꯅ
ꯃꯥꯅꯦ ꯃꯣꯏꯁꯨ ꯆꯦꯟ ꯆꯣꯡꯗꯅ ꯁꯥꯟꯅꯖꯔꯦꯗꯅ
ꯎꯝ
ꯑꯗꯨꯒꯅꯦ ꯑ ꯐꯤꯔꯣꯟꯁꯦ ꯅꯪ ꯀꯩ ꯃꯆꯨ ꯁꯦꯠꯂꯛꯇꯣꯏꯅꯣ ꯐꯅꯦꯛꯇꯣ
ꯑꯩꯁꯦ ꯑꯉꯥꯡꯕꯁꯦ ꯑꯗꯨꯃꯥꯏꯅ ꯐꯅꯦꯛꯀ ꯐꯤꯒꯁꯦ ꯑꯉꯥꯡꯕ ꯑꯣꯏꯅ ꯉꯥꯛꯇ ꯇꯧꯔꯒꯦ ꯇꯧꯕꯅꯦꯕ ꯑꯗꯣ ꯐꯅꯦꯛꯁꯦ ꯃꯄꯥꯟꯁꯤꯗ ꯍꯪꯒꯄꯥꯟ ꯆꯪꯂꯤ ꯆꯪꯂꯤꯕꯨꯗꯤ ꯇꯧꯋꯦ ꯍꯪꯒꯄꯥꯟ ꯐꯤ ꯏꯜꯂꯁꯨ ꯀꯩꯁꯨꯕꯨꯗꯤ ꯀꯥꯏꯗꯦ ꯑꯗꯣ ꯑꯉꯥꯡꯕ ꯉꯥꯛꯇ ꯑꯣꯏꯅ ꯇꯧꯔꯛꯄꯅ ꯐꯔꯅꯤ
ꯐꯖꯅꯤꯌꯦ ꯅꯪꯗꯤ ꯑꯉꯥꯡꯕꯁꯨ ꯌꯥꯝ ꯄꯥꯝꯕꯅꯤ
ꯍꯣꯏ
ꯑꯗꯣ ꯑꯩꯁꯦ ꯍꯪꯒꯝ ꯄꯥꯟ ꯑꯣꯏꯅ ꯁꯦꯠꯂꯛꯑꯒꯦ ꯍꯟꯗꯛꯇꯤ
ꯎꯝ ꯎꯝ
ꯍꯪꯒꯝꯄꯥꯟ ꯌꯥꯝ ꯀꯟꯅ ꯄꯥꯝꯈꯠꯂꯛꯏ
ꯐꯖꯅꯤꯌꯦ ꯍꯧꯖꯤꯛꯇꯤ ꯍꯪꯒꯝꯄꯥꯟꯁꯨ ꯌꯥꯝ ꯆꯠꯅꯔꯦꯗꯅ
ꯎꯝ ꯑꯗꯨꯒ ꯐꯤꯒꯤ ꯃꯄꯥꯟꯗꯨꯕꯨꯗꯤ ꯑ ꯑꯜꯀꯅꯥ ꯃꯆꯨꯅ ꯑꯣꯏꯌꯦꯕ ꯑꯗꯨꯅ ꯐꯤꯒꯦ ꯁꯦꯠꯂꯁꯨ ꯑꯗꯨꯝ ꯐꯖꯩ ꯏꯐꯗ ꯐꯖꯔꯅꯤ ꯏꯆꯦ
ꯑꯣ
ꯑꯗꯨꯅ ꯐꯤꯒꯦ ꯐꯤꯒꯦ ꯊꯝꯕꯥꯜ ꯂꯩꯈꯣꯛꯔꯥ ꯑꯗꯨꯒ ꯑꯗꯨꯔ ꯀꯩꯅꯣꯝꯃ ꯌꯦꯡꯉꯛꯑꯒꯦ ꯏꯆꯦ ꯐꯖꯒꯗꯕꯗꯣ ꯑꯉꯥꯡꯕꯔꯥ ꯀꯔꯤꯅꯣ ꯍꯥꯏꯕꯗꯣ
ꯍꯣꯏ ꯍꯣꯏ ꯍꯣꯏ ꯑꯗꯣ ꯎꯝ ꯀꯩꯅꯣꯁꯨ ꯇꯧꯋꯦ ꯅꯪꯅꯅꯦ ꯅꯪꯅ ꯂꯤꯠꯀꯗꯕ ꯐꯨꯔꯤꯠ ꯀꯨꯝꯕ ꯂꯩꯔꯁꯨ ꯑꯩꯈꯣꯏ ꯁꯤꯗꯅꯦ ꯑꯅꯛꯄꯗ ꯇꯨꯏꯌꯦ ꯑꯉꯥꯡꯒꯤꯁꯨ ꯀꯩꯁꯨ ꯂꯣꯏ ꯇꯨꯕꯅꯦ ꯅꯪ ꯄꯥꯝꯃꯗꯤ ꯍꯌꯦꯡ ꯂꯥꯛꯑꯣ ꯑꯩꯈꯣꯏꯗ
ꯌꯥꯏꯌꯦ ꯑ ꯐꯨꯔꯤ ꯑꯗꯣ ꯑꯉꯥꯡꯒꯤ ꯑꯉꯥꯡꯒꯤ ꯇꯨꯏ ꯍꯥꯏꯕꯗꯨꯅꯦ ꯑꯩꯅ ꯄꯥꯝꯃꯤꯁꯦ
ꯑꯣ ꯂꯥꯛꯑꯣ ꯃꯈꯟ ꯃꯈꯟꯅꯦ ꯀꯤꯁꯣꯟ ꯐꯨꯔꯤꯠꯀꯁꯦ ꯅꯨꯡꯁꯤ ꯅꯨꯡꯁꯤꯕ ꯌꯥꯝ ꯊꯣꯛꯄꯅꯦ ꯃꯣꯏꯅ ꯇꯨꯕꯅꯦ ꯑꯩꯈꯣꯏꯅꯒ ꯑꯄꯥꯝꯕꯗꯣ ꯍꯥꯏꯔꯀꯥꯟꯗ ꯇꯨꯕꯤꯕꯅꯦ
ꯁꯨ ꯑꯉꯥꯡ ꯄꯣꯔꯛꯇꯣꯏꯅꯤꯅ ꯃꯣꯏꯁꯨ ꯑ ꯅꯣꯡ ꯐꯥꯗꯣꯛꯇꯣ ꯅꯤꯉꯣꯜ ꯆꯥꯛꯀꯧꯕ ꯆꯠꯄ ꯍꯥꯏꯁꯤꯗꯤ ꯐꯅꯦꯛ ꯁꯦꯠꯂꯒ ꯆꯠꯍꯟꯅꯤꯡꯉꯤꯌꯦ ꯑꯗꯨꯅ ꯐꯅꯦꯛꯀ ꯐꯨꯔꯤꯠ ꯑꯃꯒ ꯂꯩꯕꯤꯒꯦ ꯈꯟꯕꯁꯦ ꯀꯨꯏꯔꯕꯅꯦ ꯑꯗꯨꯅ ꯍꯌꯦꯡ ꯍꯦ ꯍꯛꯇ ꯂꯥꯛꯑꯒꯦ ꯑꯩ
ꯂꯥꯛꯑꯣ ꯂꯥꯛꯑꯣ ꯍꯌꯦꯡ ꯃꯣꯏꯒꯤ ꯂꯣꯏꯅ ꯅꯪꯅꯅꯦ ꯄꯨꯒꯗꯕꯒꯤ ꯂꯣꯏꯅꯃꯛ ꯃꯣꯏꯗꯅꯦ ꯂꯣꯏꯅ ꯌꯥꯎꯕꯅꯦ ꯅꯪꯅ ꯂꯣꯏ ꯄꯥꯝꯃꯅꯤ
ꯑꯗꯨꯒ ꯃꯥꯒꯤꯅꯦ ꯃꯥꯅ ꯄꯥꯏꯕ ꯌꯥꯕ ꯀꯧꯅꯥꯒꯤ ꯕꯦꯦꯛ ꯑꯃꯁꯨ ꯄꯥꯝꯃꯦꯕ ꯀꯧꯅꯥ ꯍꯥꯏꯁꯤꯗꯤ ꯑꯩꯈꯣꯏ ꯑ ꯃꯩꯇꯩꯒꯤ ꯆꯠꯅꯕꯤ ꯍꯦꯛꯇ ꯃꯥꯟꯗ꯭ꯔꯅꯤ ꯍꯦꯛ ꯌꯦꯡꯕꯗ
ꯃꯥꯜꯂꯦ ꯃꯥꯂꯦ ꯂꯦꯝꯁꯨ ꯂꯦꯝꯃꯦꯗꯅ
ꯂꯦꯝꯃꯦ ꯑꯗꯨꯅ ꯑꯩ ꯀꯧꯅꯥꯒꯤ ꯕꯦꯦꯛ ꯑꯃꯁꯨ ꯄꯥꯝꯃꯤ ꯑꯉꯥꯡꯒꯤ ꯑꯗꯨꯒ ꯑꯩꯅ ꯑꯩꯅ ꯄꯥꯏꯅꯕ ꯑꯃꯁꯨ ꯌꯦꯡꯅꯤꯡꯉꯦ ꯏ ꯆꯦꯗꯨꯔꯒꯗꯤ ꯐꯪꯒꯗ꯭ꯔꯣ ꯑꯗꯨꯗ
ꯐꯪꯅꯤ ꯑꯁ ꯌꯥꯝ ꯍꯣꯡꯕꯅꯦ ꯃꯌꯥꯝꯒ ꯃꯥꯟꯅꯗꯕꯅꯤ
ꯎꯝ ꯑꯗꯨꯗꯤ ꯑꯗꯨꯃꯁꯨ ꯌꯦꯡꯉꯒꯦ ꯑꯗꯨꯒꯅꯦ ꯏꯆꯦ ꯑꯩꯗꯤꯅꯦ ꯅꯤꯉꯣꯜ ꯆꯥꯛꯀꯧꯕ ꯂꯥꯛꯄꯗ ꯁꯦꯡꯒꯥꯗꯒ ꯍꯥꯞꯄꯒ ꯄꯣꯔꯛꯄꯗꯣ ꯑ ꯑꯗꯨ ꯌꯥꯝ ꯄꯥꯝꯃꯤꯉꯣ ꯑꯗꯣ ꯑꯩ ꯑꯗꯨꯃꯥꯏꯅ ꯄꯔꯛꯁꯤꯔꯥꯅ ꯈꯜꯂꯤꯅꯦ
ꯄꯣꯔꯛꯑꯣ ꯑꯗꯨꯃꯥꯏꯅ ꯑꯗꯨꯅꯁꯨ ꯐꯖꯔꯅꯤ ꯂꯦꯝꯁꯨ ꯂꯦꯝꯃꯅꯤ
ꯎꯝ ꯑꯗꯨꯃꯥꯏꯅ ꯄꯔꯛꯑꯒꯦ
ꯎꯝ
ꯑꯗꯨꯒꯅꯦ ꯏꯆꯦ ꯅꯪ ꯃꯃꯥꯡ ꯆꯍꯤꯗꯤ ꯃꯣꯝꯕꯇꯤꯒ ꯌꯥꯝ ꯁꯥꯕꯗꯣ ꯍꯟꯗꯛꯇꯤ ꯁꯥꯗ꯭ꯔꯕꯣ
ꯍꯟꯗꯛꯁꯦ ꯁꯥꯒꯦꯅꯅꯦ ꯄꯣꯠ ꯆꯩꯩꯒꯗꯤ ꯂꯣꯏ ꯂꯩꯁꯜꯂꯕꯅꯦꯕ ꯑꯗꯣ ꯁꯤ ꯁꯪꯗꯗꯅ ꯇꯧꯕ ꯑꯗꯣ ꯍꯌꯦꯡꯂꯥ ꯅꯠꯇ꯭ꯔꯒꯅ ꯍꯪꯆꯤꯠꯂꯥ ꯀꯩꯅꯣ ꯍꯦꯛꯇ ꯁꯥꯔꯒꯦ ꯇꯧꯕꯅꯤ ꯄꯣꯠ ꯆꯩꯩꯒꯗꯤ ꯂꯣꯏ ꯊꯝꯃꯕ ꯂꯣꯏꯔꯕꯅꯤ
ꯑꯗꯨꯗꯤꯅꯦ ꯏꯆꯦ ꯑꯩ ꯍꯌꯦꯡ ꯑꯉꯥꯡꯒꯤ ꯐꯤꯔꯣꯜ ꯁꯤꯡꯕ ꯂꯥꯛ ꯗ ꯑꯩꯒꯤ ꯃꯣ ꯑꯩꯒꯤ ꯃꯣꯝꯝꯕꯇꯤ ꯈꯔ ꯁꯥꯕꯤꯔꯝꯃꯨ ꯗꯅ ꯑꯩ ꯈꯔ ꯄꯨꯈꯤꯒꯦ
ꯏꯅꯥꯎꯅꯕꯨ ꯄꯥꯝꯃꯗꯤ ꯍꯧꯖꯤꯛ ꯍꯦꯛꯇ ꯁꯥꯗꯣꯛꯑꯒ ꯂꯣꯏꯔꯦ ꯀꯩꯅꯣ ꯍꯌꯦꯡ ꯅꯪꯅꯕ
ꯁꯥꯕꯤꯔꯝꯃꯣ ꯏꯆꯦ ꯅꯪ ꯀꯩꯀꯩ ꯁꯥꯒꯦ ꯍꯥꯏꯅꯣ
ꯑꯩꯁꯦ ꯕꯣꯃꯇꯤꯁꯦ ꯃꯈꯜ ꯃꯈꯟꯗꯤ ꯁꯥꯏꯌꯦ ꯗꯤꯋꯥꯂꯤ ꯅꯪꯅꯕꯅꯦꯅ ꯑꯗꯣ ꯃꯈꯣꯡ ꯌꯥꯎꯕꯤ ꯂꯥꯏꯛꯇꯒ ꯀꯠꯅꯕ ꯑꯗꯒꯤ ꯁꯨꯖꯗꯦꯕꯗꯒ ꯀꯠꯄꯗꯒ ꯌꯥꯎꯕ ꯈꯣꯠꯄ ꯐꯖꯅꯕ ꯀꯥꯏꯅꯒ ꯃꯈꯣꯡ ꯌꯥꯎꯕꯤꯗꯣ ꯇꯨꯗꯅꯕꯗꯣ ꯑꯗꯨꯁꯨ ꯁꯥꯏꯌꯦꯕ ꯅꯪꯅ ꯂꯧꯥꯎꯅꯤꯡꯉꯗꯤ ꯊꯝꯕꯤꯔꯝꯒꯦꯕ
ꯑꯗꯨꯅꯗꯤ ꯐꯩꯌꯦ ꯃꯈꯣꯡ ꯃꯈꯣꯡ ꯌꯥꯎꯕꯁꯤꯅ ꯑꯊꯨ ꯑꯀꯥꯏꯁꯨ ꯅꯪꯉꯤ ꯅꯨꯡꯁꯤꯠ ꯁꯤꯜꯂꯛꯄꯗꯁꯨ ꯇꯨꯗꯦꯗꯣ
ꯊꯣꯏ
ꯑꯗꯣ ꯏꯆꯦ ꯁꯨꯃꯥꯏꯅ ꯇꯧꯔꯁꯦ ꯂꯥꯏꯗ ꯀꯠꯅꯕ ꯃꯣꯝꯕꯦꯇꯤ ꯃꯆꯨ ꯃꯆꯨ ꯗꯤꯋꯥꯂꯤ ꯑꯩꯁꯨ ꯅꯨꯡꯗꯥꯡꯗ ꯊꯥꯟꯗꯣꯏꯅꯤꯅꯅꯦ ꯃꯆꯨ ꯃꯆꯨ ꯃ ꯃꯈꯜ ꯑꯉꯥꯡꯕ ꯑꯁꯪꯕ ꯍꯪꯒꯄꯥꯟ ꯑꯗꯒꯤ ꯑꯉꯧꯕ ꯀꯩꯀꯥꯗꯣ ꯃꯈꯜ ꯁꯨꯅꯕ ꯏꯆꯦꯅ ꯈꯪꯅ ꯁꯥꯕꯤꯔꯝꯃꯣ
ꯍꯣꯏ ꯍꯣꯏ
ꯑꯗꯨꯒ ꯍꯧꯖꯤꯛꯀꯥꯟꯒꯤ ꯌꯥꯝ ꯇꯧꯅꯕ ꯃꯣꯝꯕꯇꯤ ꯑꯗꯨꯗꯨꯔ ꯒꯨꯂꯥꯞꯀꯤ ꯃꯑꯣꯡꯗꯒ ꯁꯥꯕꯤꯗ ꯑꯣ ꯑꯗꯨꯗꯤ ꯁꯥꯕ ꯌꯥꯔꯣꯏꯗ꯭ꯔꯣꯏꯁꯦ
ꯑꯗꯨ ꯅꯪ ꯄꯥꯝꯃꯗꯤ ꯁꯥꯕꯤꯔ ꯂꯣꯏꯔꯦ ꯃꯅꯝꯒ ꯅꯨꯡꯁꯤꯍꯟꯕꯗꯨꯣ ꯅꯠꯇ꯭ꯔꯣ
ꯑꯥ ꯑꯥ ꯃꯅꯝꯒ ꯅꯨꯡꯁꯤ ꯅꯨꯡꯁꯤꯕꯒ ꯍꯥꯞ ꯄꯗꯣ ꯑꯗꯨ ꯑꯅꯤ ꯑꯃꯒ ꯁꯥꯕꯤꯔꯝꯃꯣ ꯏ ꯆ‌ꯦ
ꯑꯣ ꯍꯣꯏ ꯁꯥꯔꯒꯦ ꯁꯥꯔꯒꯦ
ꯎꯝ ꯑꯗꯨꯒ ꯃꯣꯝꯕꯇꯤ ꯏꯆꯝ ꯆꯝꯕ ꯑꯗꯨꯒ ꯑꯩꯈꯣꯏꯒꯤ ꯁꯤꯔꯤ ꯊꯥꯛ ꯊꯥꯛꯇꯒ ꯊꯥꯟꯕꯗꯣ ꯌꯥꯅꯕꯩ ꯃꯑꯣꯡꯗ ꯏꯆꯦꯅ ꯈꯪꯅ ꯃꯈꯣꯡꯒ ꯄꯥꯜꯂꯒꯅꯦ ꯁꯥꯕꯤꯔꯝꯃꯣ ꯑꯩꯅꯨꯡ ꯋꯥꯏꯔꯝ ꯑꯗꯨꯋꯥꯏꯗ ꯂꯥꯛꯅꯕ ꯇꯧꯒꯦ
ꯎꯝ ꯍꯣ ꯂꯥꯛꯑꯣ ꯂꯥꯛꯑꯣ ꯄꯨꯡ ꯑꯍꯨꯝ ꯃꯔꯤꯗ
ꯑꯥ ꯑꯗꯨꯅ ꯏꯆꯦ ꯑꯗꯨꯃ ꯁꯥꯕꯤꯔꯝꯃꯣ ꯑꯩ ꯐꯤꯔꯣꯜꯁꯤꯡꯗꯣ ꯍꯥꯟꯅ ꯁꯤꯡ ꯁꯤꯡꯕꯨ ꯁꯤꯡꯉꯁꯨ ꯂꯩꯕꯨ ꯌꯥꯎꯔꯝꯃꯒꯅ ꯂꯩꯔꯒꯦ ꯌꯥꯎꯔꯝꯗ꯭ꯔꯒꯅ ꯁꯤꯡꯉꯝꯃꯒꯦ ꯑꯗꯣ ꯑꯗꯣ ꯀꯌꯥꯝ ꯀꯨꯏꯅꯒ ꯆꯪꯖꯥꯠꯅꯣ ꯐꯤꯔꯣꯜ ꯁꯤꯡꯕꯁꯦ
ꯈ‌ꯣꯏꯗꯤ ꯌꯥꯝ ꯊꯨꯕꯅꯦ ꯑꯗꯨꯝ ꯉꯁꯤ ꯁꯤꯡꯉꯝꯒ ꯍꯞꯇꯥ ꯑꯃꯒꯤ ꯃꯅꯨꯡꯗꯗꯤ ꯑꯗꯨꯝ ꯄꯤꯕꯅꯦꯕ ꯀꯩꯁꯨ ꯀꯨꯏꯗꯕꯅꯤ ꯊꯥ ꯑꯃꯒ ꯅꯝꯁꯤꯜꯂꯒ ꯂꯩꯕꯗꯨꯗꯤ ꯂꯩꯇꯕꯅꯦꯕ
ꯑꯣ ꯑꯗꯨꯗꯤ ꯐꯔꯦ ꯑꯗꯨꯗꯤ ꯅꯨꯃꯤꯠ ꯇꯔꯥꯅꯤꯃꯨꯛꯁꯨ ꯋꯥꯠꯂꯤꯗꯥꯏꯅꯦ ꯅꯤꯉꯣꯜ ꯆꯥꯛꯀꯧꯕꯁꯦ ꯑꯗꯨꯅ ꯎꯝ ꯍꯌꯦꯡ ꯍꯦꯛꯇ ꯂꯥꯛꯑꯒꯦ ꯏꯆꯦ ꯑꯗꯨꯒ ꯅꯦ ꯃꯣꯝꯕꯇꯤꯗꯨꯒ ꯂꯧꯔꯒꯦ
ꯍꯣꯏ ꯍꯣꯏ ꯍꯣꯏ
ꯎꯝ ꯑꯗꯣ ꯑꯉꯥꯡꯒꯤꯅꯦ ꯑꯉꯥꯡꯁꯤꯁꯨ ꯑꯩꯅ ꯍꯪꯒꯄꯥꯟꯁꯦ ꯑꯩꯒ ꯁꯨꯠ ꯇꯧꯔꯒ ꯇꯧꯒꯦ ꯇꯧꯕ
ꯎꯝ ꯎꯝ ꯐꯖꯅꯤꯌꯦ ꯇꯧꯕꯤꯌꯨ ꯀꯩꯅꯣ ꯑꯉꯥꯡꯗꯨꯁꯨ
ꯑꯗꯨꯅꯦ ꯑꯗꯨꯅ ꯈꯜꯂꯤꯅꯤ ꯏꯆꯦ ꯃꯥꯒꯤꯁꯨ ꯍꯌꯦꯡ ꯍꯪꯒꯞ ꯃꯄꯥꯟꯗꯣ ꯌꯥꯎꯔꯝꯃꯒꯅ ꯂꯩꯈ꯭ꯔꯒꯦ ꯌꯥꯎꯔꯝꯗ꯭ꯔꯒꯅ ꯁꯤꯡꯉꯝꯃꯒꯦ ꯍꯦꯛ
ꯍꯣꯏ ꯍꯣꯏ ꯁꯤꯡꯉꯝꯃꯨ ꯂꯣꯏ ꯌꯥꯎꯕꯅꯤꯁꯦ ꯅꯪꯅ ꯄꯥꯝꯒꯗ ꯗꯕ ꯃ‌ꯑꯣꯡꯗꯣ
ꯎꯝ
ꯐꯔꯦ ꯏꯆꯦ ꯑꯗꯨꯗꯤ ꯑꯩ ꯍꯌꯦꯡ ꯊꯦꯡꯅꯔꯁꯤꯀꯣ
ꯊꯦꯡꯅꯔꯁꯤ ꯊꯦꯡꯅꯔꯁꯤ ꯁꯤ ꯂꯥꯛꯑꯣ
ꯍ ꯍꯣ ꯍꯣꯏ
ꯎꯝ ꯎꯝ ꯎꯝ ꯊꯝꯃꯣ ꯊꯝꯃꯣ
ꯎꯝ